ꯍꯜꯂꯣ
ꯇꯥꯕ꯭ꯔꯣ
ꯇꯥꯏꯌꯦ ꯇꯥꯏꯌꯦ ꯀꯩꯗꯧꯕ꯭ꯔꯥꯅꯦ ꯐꯣꯟ ꯁꯠ ꯁꯠ ꯄꯥꯏꯗ꯭ꯔꯤꯗꯨꯕꯣ
ꯀꯩꯅꯣ ꯎꯝ ꯁꯣꯝꯗ ꯀꯩꯅꯣꯃ ꯇꯧ ꯎꯝ ꯇꯧꯔꯝꯕꯅꯤꯗ ꯑꯗꯨꯏꯅꯤꯗ
ꯊꯕꯛ ꯌꯥꯝꯅ ꯆꯤꯟꯕꯒꯤ ꯋꯥꯔꯣ
ꯊꯕꯛ ꯌꯥꯝ ꯆꯤꯟꯗꯦ
ꯑꯗꯨꯗꯤ ꯑꯗꯨꯗꯤ ꯀꯔꯤꯔꯥ
ꯌꯥꯔꯦ ꯈꯥꯢꯔꯅꯨ
ꯑꯣꯀꯦ ꯅꯣꯏꯗꯤ ꯁꯤꯡꯖꯨ ꯆꯥꯗ꯭ꯔꯣꯕ
ꯁꯤꯡꯖꯨ ꯆꯥꯏꯌꯦ ꯀꯩꯅꯣ ꯁꯤꯡꯖꯨ ꯑꯗꯨꯛ ꯍꯥꯎꯔꯒ ꯅꯨꯄꯤꯅ ꯍꯦꯟꯅ ꯌꯥꯝ ꯆꯥꯏꯗ ꯑꯩꯈꯣꯏꯖꯨ ꯆꯥꯏꯌꯦ ꯅꯨꯄꯥꯖꯨ ꯆꯥꯏ ꯅꯨꯄꯤꯖꯨ ꯆꯥꯏ ꯍꯥꯎꯋꯦ
ꯑꯥ ꯍꯦꯟꯕꯕꯨꯗꯤ ꯍꯦꯜꯂꯤꯗꯅꯀꯣ
ꯎꯝ
ꯑꯩꯈꯣꯏꯅ ꯉꯥꯎꯖꯕꯤꯅꯦ ꯃꯦꯁꯦꯁ ꯅꯝꯕ ꯃꯈꯣꯟ ꯇꯥꯢꯌꯦ
ꯍꯣꯢ ꯃꯤ ꯑꯃ ꯔꯤꯄ꯭ꯂꯥꯢ ꯄꯤꯕ
ꯑꯥ ꯐꯣꯟ ꯑꯅꯤ ꯄꯥꯏꯕ꯭ꯔꯥꯒ
ꯍꯣꯏ
ꯆꯦꯁ ꯃꯤꯅꯤ ꯐꯣꯟ ꯑꯅꯤ
ꯐꯣꯟ ꯑꯅꯤ ꯄꯥꯏꯕꯥꯢꯁꯦ ꯑꯃꯅ ꯂꯥꯏꯔꯤꯛ ꯇꯧꯅꯕ ꯇꯦꯕ꯭ꯂꯦꯠ ꯄꯥꯏꯕ ꯑꯃꯅ ꯑꯩꯒꯤ ꯐꯣꯟ ꯄꯥꯔꯁꯦꯟꯂꯤꯒꯤ ꯄꯥꯏꯕ
ꯂꯥꯏꯔꯤꯛ ꯇꯧꯅꯕ ꯑꯣꯈꯦ
ꯇꯦꯕ꯭ꯂꯦꯠꯇꯨ ꯄꯥꯢꯕ ꯍꯩ ꯍꯥ ꯋꯥꯔꯦ
ꯂꯥꯏꯔꯤꯛꯇꯣ ꯀꯟ ꯀꯟ ꯄꯥꯥꯎꯅꯦ
ꯅꯨꯄꯤ ꯐꯪꯗꯕꯩ ꯋꯥꯈ꯭ꯔꯦ ꯄꯨꯟꯁꯤꯁꯦ ꯂꯥꯏꯔꯤꯛ ꯉꯥꯛꯇꯪ ꯄꯥꯔꯒ ꯂꯩꯕꯤꯒꯦ
ꯑꯗꯨ ꯅꯨꯡꯉꯥꯏꯇ꯭ꯔꯣꯕ
ꯅꯨꯡꯉꯥꯢꯇꯦ ꯅꯨꯄꯤ ꯎꯗ꯭ꯔꯗꯤ ꯅꯨꯄꯤ ꯎꯗꯕ ꯀꯨꯏꯔꯦ
ꯀꯔꯤ ꯀꯥꯏ ꯂꯝꯗ ꯂꯩꯕꯅꯣ
ꯔꯨꯝꯗꯒꯤ ꯊꯣꯛꯇꯕꯒꯤ ꯂꯥꯢꯔꯤꯛ ꯉꯥꯛꯇꯪ ꯌꯦꯡꯉꯒ ꯂꯩꯔꯤ ꯅꯨꯄꯤꯒꯤ ꯃꯁꯛ ꯎꯗꯕ ꯀꯨꯏꯈ꯭ꯔꯦ
ꯑꯣ ꯑꯩꯗꯤ ꯅꯪꯒꯤ ꯅꯨꯄꯤꯔꯥꯁꯤꯅꯤ
ꯅꯠꯇꯦ ꯅꯨꯄꯤꯒ ꯂꯩꯇꯦ ꯅꯨꯄꯤꯒ ꯐꯪꯗ꯭ꯔꯦ
ꯅꯪ ꯐꯪꯉꯛꯈꯤꯅꯤ ꯐꯪꯉꯛꯈꯤꯅꯤ ꯉꯥꯏꯕꯗ ꯀꯜꯂꯣ
ꯐꯪꯗ꯭ꯔꯗꯤ ꯀꯃꯥꯏ ꯇꯧꯕ
ꯐꯪꯗꯔꯗꯤ ꯂꯥꯏ ꯏꯁꯣꯔꯗ ꯇꯥꯏꯅꯔꯦꯗꯅ ꯍꯦ ꯏꯁꯣꯔꯗ
ꯈꯪꯗ꯭ꯔꯦꯗꯤ
ꯂꯥꯏꯅꯤꯡꯉ ꯂꯩꯇꯥꯕꯅꯦ꯫
ꯅꯪꯉꯣꯟꯗ ꯉꯥꯏꯕ ꯇꯥꯔꯦ ꯑꯗꯨꯗꯤ ꯑꯇꯣꯞꯄꯗꯤ ꯈꯪꯅꯕ ꯂꯩꯇꯦ꯫
ꯏꯁ ꯀꯩꯅꯣꯅꯦ ꯑꯗꯨꯗꯤ
ꯇ ꯊꯗꯤꯅꯦꯗꯒꯤ꯫ ꯅꯪ ꯈꯪꯅꯕꯁꯦ ꯌꯥꯝ ꯐꯔꯦ꯫
ꯁꯦꯁ ꯌꯥꯝ ꯐꯕ꯭ꯔꯥ ꯀꯩ ꯂꯝꯗ ꯂꯩꯕ꯭ꯔꯣꯅꯦ꯫
ꯉꯥꯔ꯭ꯪ ꯍꯥꯏꯈꯔꯥ ꯇꯥꯏꯅꯦ ꯉꯒꯣꯟꯗꯥ ꯁꯤꯂꯣꯡꯗ꯫
ꯑꯥ
ꯅꯪ ꯃꯦꯃꯣꯔꯤ ꯊꯨꯅꯥ ꯀꯥꯎꯋꯦꯀꯣ
ꯌꯥꯗ꯭ꯔꯦ ꯀꯟꯐ꯭ꯌꯨꯁ ꯆꯠꯂꯦꯅꯦ꯫
ꯎꯝ ꯀꯟꯐ꯭ꯌꯨꯁ ꯇꯧꯈꯤꯕ ꯀꯩꯅꯩꯅꯣ
ꯀꯟꯐ꯭ꯌꯨꯁ ꯆꯠꯂꯦ꯫ ꯉꯔꯥꯡ ꯄꯣꯜꯗꯣ ꯊꯤ ꯅꯨꯡꯉꯥꯏꯌꯦ ꯍꯥꯏꯅꯦ꯫
ꯇꯦꯟꯈꯤꯗ꯭ꯔꯣ ꯑꯁ ꯃꯔꯤ ꯍꯤꯡꯒꯣꯜ ꯃꯔꯤ ꯆꯟꯕ ꯃꯥꯜꯂꯦ꯫ ꯏꯁꯄꯦꯟꯒ ꯄꯣꯔꯇꯨꯒꯜ ꯅꯥꯒꯅꯤ ꯍꯧꯖꯤꯛꯇꯤ ꯃꯊꯪꯗꯗꯤ ꯑꯁ ꯄꯣꯔꯇꯨꯒꯜ ꯉꯉꯥꯑꯣꯏꯗ ꯫
ꯄꯨꯡ ꯃꯔꯤꯒꯤꯗꯨꯅꯦ ꯍꯥꯏꯁꯦ꯫
ꯅꯨꯡꯉꯥꯏꯇꯦ ꯄꯨꯡ ꯃꯔꯤꯒꯤꯗꯣ ꯑꯁ ꯌꯥꯝ ꯅꯨꯡꯉꯥꯏ ꯑꯗꯨ ꯐꯖꯩ꯫
ꯄꯣꯇꯣꯀꯥꯜꯗ ꯉꯝꯃꯦ ꯍꯥꯏꯗꯅ꯫
ꯍꯣꯏ ꯑꯁ ꯄꯣꯇꯨꯒꯜꯅ ꯋꯥꯜ ꯀꯄ ꯂꯥꯎꯔꯗꯤ ꯅꯨꯡꯥꯏꯅꯤ꯫
ꯅꯨꯡꯉꯥꯏꯅꯤ ꯀꯥ ꯍꯦꯅ ꯅꯨꯡꯉꯥꯏꯔꯣꯏ ꯕ꯭ꯔꯖꯤꯟꯅ ꯂꯧꯔ ꯅꯨꯡꯉꯥꯏꯒꯅꯤ꯫
ꯄꯣꯇꯤꯄꯨꯜꯅ ꯂꯥꯎꯔꯗꯤ ꯅꯨꯉꯥꯏꯅꯤ꯫
ꯅꯨꯡꯉꯥꯏꯔꯣꯏ
ꯑꯗꯨꯅꯤ ꯅꯣꯏꯁꯦ ꯅꯣꯌꯁꯦ꯫ ꯅꯣꯏ ꯅꯣꯏ ꯈꯪꯗꯕꯩꯅꯦ꯫
ꯑꯩ
ꯅꯣꯏ ꯕꯣꯜ ꯌꯦꯡꯕ ꯍꯥꯏꯇꯤꯕ
ꯀꯩ ꯈꯪꯗꯕ ꯍꯥꯏꯌꯨꯅꯦ ꯈꯪꯅꯕ
ꯅꯣꯏ ꯕꯣꯜ ꯀꯃꯥꯏꯅ ꯌꯦꯡꯒꯅꯤ ꯍꯥꯏꯕꯕꯁꯤ ꯈꯪꯗ꯭ꯔꯦ꯫ ꯐꯖꯕ ꯇꯤꯝꯗ ꯁꯄꯣꯔꯠ ꯇꯧꯗ꯭ꯔꯦ꯫ ꯄꯌꯥꯔ ꯍꯥꯏꯕꯗ ꯁꯄꯣ ꯇꯧꯗ꯭ꯔꯦ꯫
ꯑꯩꯈꯣꯏꯅ ꯄꯥꯝꯖꯕ ꯑꯩꯈꯣꯏꯅ ꯀ꯭ꯔꯁ ꯑꯣꯏꯕ ꯃꯤꯗꯨꯅꯤ ꯑꯩꯈꯣꯏꯅ ꯉꯝꯍꯟꯅꯤꯡꯉꯤꯗꯤ꯫
ꯑꯗꯨꯅꯦꯕ ꯅꯨꯄꯤꯁꯤꯡꯁꯦ ꯑꯗꯨꯒꯨꯝꯕ ꯉꯥꯛꯇ ꯅꯨꯄꯤꯁꯤꯡꯁꯦ꯫
ꯅꯣꯏꯁꯨ ꯑꯗꯨ ꯅꯣꯏꯁꯨ ꯈ꯭ꯔꯁꯅꯤ ꯀꯩꯅꯣ
ꯑꯩꯈꯣꯏꯗꯤ ꯔꯣꯅꯥꯜꯗꯣꯗꯤ ꯍꯣꯠꯅꯕꯁꯨ ꯌꯥꯝ ꯈꯜꯂꯦ ꯑꯦꯟ ꯗꯦꯟ ꯅꯨꯄꯥꯁꯨ ꯊꯣꯛꯄ ꯅꯨꯄꯥꯁꯨ ꯊꯣꯛꯄ ꯁꯥꯅꯥꯕꯁꯨ ꯍꯩꯕ ꯑꯗꯨꯒꯤꯅꯤꯅꯦ ꯑꯩꯈꯣꯏꯅ ꯁꯞꯄꯣꯔꯠ ꯇꯧꯋꯁꯦ꯫
ꯑꯩꯈꯣꯏꯁꯨ ꯍꯥꯏꯩ ꯀꯩꯅꯣ꯫
ꯅꯪꯗꯤ ꯁꯛ ꯌꯦꯡꯕ ꯅꯪꯅ ꯈꯤꯇꯪ ꯄꯥꯝꯖꯕ꯫
ꯁꯨꯌꯦ ꯑꯩꯁ ꯔꯣꯅꯥꯟꯗꯣ ꯃꯁꯛ ꯑꯗꯨꯝ ꯌꯦꯡꯕꯗ ꯑꯗꯨꯝ ꯌꯥꯏ꯫ ꯁꯛꯄꯨꯗꯤ ꯈꯔ ꯀꯥꯛꯏ
ꯎꯝ ꯔꯣꯅꯂꯗꯣ
ꯎꯝ
ꯇꯧꯗ꯭ꯔꯣ
ꯇꯧꯋꯦ ꯇꯧꯋꯦ
ꯅꯤ
ꯅ ꯗ꯭ꯔꯃꯥ ꯅꯨꯡ ꯗ꯭ꯔꯃꯥꯒꯤ ꯀꯩ ꯌꯦꯡꯒꯦ ꯀꯣꯔꯤꯌꯥꯒꯤ ꯆꯥꯏꯅꯤꯁꯀꯤ ꯀꯣꯔꯤꯌꯥꯒꯤ ꯑꯗꯨ ꯑꯗꯥꯒꯤ ꯗ꯭ꯔꯃꯥ ꯌꯦꯡꯗ꯭ꯔꯣ ꯗ꯭ꯔꯃꯥ ꯌꯦꯡꯕ ꯀꯥꯡꯕꯨ ꯑꯣꯏꯔꯣ ꯅꯪꯁꯨ
ꯀꯩꯕ
ꯗ꯭ꯔꯃꯥ ꯌꯦꯡꯕ꯭ꯔꯣ ꯀꯣꯔꯤꯌꯥꯒꯤ ꯀꯣꯔꯤꯌꯥꯒꯤ ꯆꯥꯏꯅꯤꯁꯀꯤ ꯌꯦꯡꯔꯝꯃꯅꯤ ꯍꯣꯏ ꯎꯝ ꯅꯨꯄꯤꯁꯤꯡꯁꯦ
ꯌꯦꯡꯉꯤꯅꯦ ꯀꯩꯒꯤ ꯌꯦꯡꯉꯣꯏ
ꯐꯩꯌꯦ ꯐꯌꯦ ꯌꯦꯡꯉꯥꯏꯗꯤ ꯑꯩꯁꯨ ꯌꯦꯡꯉꯣ ꯍꯥꯏꯒꯦ ꯇꯧꯕꯅꯤ ꯅꯪꯕ ꯌꯦꯡꯗ꯭ꯔꯦꯗꯤ
ꯅꯨꯡꯉꯥꯏꯕꯒꯤꯔꯥ
ꯑꯩꯗꯤ ꯌꯦꯡꯗꯦꯗ ꯀꯅꯥꯅ ꯀꯣꯔꯤꯌꯥꯒꯤ ꯗ꯭ꯔꯃꯥ ꯌꯦꯡꯕꯅꯦ ꯅꯨꯄꯥꯅ ꯑꯁ ꯂꯣꯏꯌꯦ ꯋꯥ ꯊꯣꯛꯣꯛꯇꯕ
ꯅꯪ ꯌꯦꯡꯉꯦ ꯍꯥꯏꯗꯨꯗꯤ
ꯅꯪ ꯌꯦꯡꯕ꯭ꯔꯥ ꯍꯥꯏꯅ ꯍꯪꯕ ꯑꯩꯗꯤ ꯌꯦꯡꯗꯕ
ꯑꯣ ꯅꯣ
ꯁꯦ ꯆꯍꯤꯁꯨ ꯍꯪꯕ ꯌꯥꯗꯦꯀꯣ
ꯌꯥꯗ
ꯁꯣꯌꯦꯕꯤ ꯆꯥꯡꯗꯣ ꯌꯥ ꯄꯥꯎ ꯑꯣꯀꯦ ꯑꯩ ꯄꯣꯏꯟ ꯐꯖꯕ ꯑꯃ ꯇꯝꯈ꯭ꯔꯦ ꯅꯉꯣꯟꯗꯒꯤ ꯊꯦꯡꯀꯤꯌꯨ
ꯎꯝ ꯀꯩ ꯇꯝꯕ
ꯍꯪꯉ ꯍꯥꯏꯕꯗꯣ ꯁꯦꯂꯔꯤꯒ ꯆꯍꯤ ꯍꯥꯡꯕꯒꯗ ꯍꯪꯒꯅꯨ ꯍꯥꯏꯕꯗꯣ
ꯍꯣꯏ ꯑꯗꯨꯗꯤ ꯅꯠꯇꯦ ꯅꯨꯄꯥꯗꯅ ꯆꯍꯤ ꯅꯨꯄꯥꯗꯅ ꯁꯦꯂꯔꯤ ꯍꯪꯕ ꯌꯥꯗꯦ
ꯎꯝ
ꯅꯨꯄꯤꯗꯅ ꯆꯍꯤ ꯍꯪꯕ ꯌꯥꯗꯦ
ꯆꯠ ꯄꯣꯏꯅꯤ
ꯑꯣꯏꯅꯦ ꯅ ꯁꯤꯂꯦꯗꯤ ꯀꯌꯥ ꯐꯪꯒꯦ ꯀꯥꯏ ꯍꯥꯏ ꯑꯦꯛꯖꯦꯛ ꯍꯥꯏꯅꯤꯡꯉꯣꯢꯗ
ꯎꯝ
ꯍꯥꯏꯅꯤꯡꯕꯣ
ꯍꯥꯏꯅꯤꯡꯗꯦ ꯍꯥꯏꯅꯤꯡꯉꯦꯗꯥꯏꯅꯦ ꯑꯇꯣꯞꯄꯅ ꯍꯥꯏꯅꯤꯡꯗ꯭ꯔꯁꯨ
ꯆꯁ
ꯑꯗꯨ ꯃꯪꯁꯤ ꯆꯍꯤ ꯑꯦꯛꯖꯦꯛ ꯍꯥꯏꯅꯤꯡꯗꯕ ꯀꯩꯔꯣ ꯆꯍꯤ ꯍꯥꯏꯕꯕꯨ ꯀ꯭ꯔꯤ ꯀꯥꯏꯕꯒꯦ ꯑꯦꯛꯖꯦꯛ ꯍꯥꯏꯕꯨ
ꯀꯩꯑꯕ
ꯆꯍꯤ ꯑꯦꯛꯖꯦꯛ ꯍꯥꯏꯕꯗꯨꯕꯨ ꯀꯔꯤ ꯀꯔꯤ ꯀꯥꯏꯕ ꯀꯔꯤ ꯑꯁꯣꯏꯕ ꯂꯩꯕꯒꯦ
ꯇꯍꯦ
ꯎꯝ ꯑꯍꯟꯗꯨꯅꯦ ꯑꯩꯅ ꯄꯥꯝꯃꯤꯁꯦ ꯉꯥꯡꯗꯤ ꯄꯥꯝꯗꯦ
ꯑꯩꯈꯣꯏꯗꯤ ꯑꯉꯥꯡꯅꯦ
ꯑꯣ ꯅꯪꯗꯤ ꯑꯉꯥꯡ ꯃꯥꯟꯗꯦ
ꯑꯍꯟꯒꯤ ꯑꯉꯥꯡꯒꯤ ꯂꯤꯁꯇ ꯌꯥꯎꯋꯦ
ꯋꯥꯔꯥꯡ ꯃꯥꯟꯖꯦ ꯑꯗꯨꯒꯤꯅꯤ ꯑꯩꯅ ꯄꯥꯝꯃꯤꯁꯦ ꯅꯪ ꯑꯉꯥꯡ ꯃꯥꯟꯗꯦꯕ ꯑꯉꯥꯡ
ꯑꯥꯏꯁꯣꯁ ꯏꯁꯄꯤꯠ ꯑꯥꯢꯁꯨꯁ ꯏꯁꯄꯤꯠꯁ ꯈꯪꯉꯕ ꯅꯪ
ꯑ
ꯍꯥꯏꯁꯨ ꯍꯁꯄꯤꯠꯇꯨ ꯐꯪꯕ ꯁ꯭ꯔꯤꯃꯥꯟ ꯅꯨꯄꯥꯗꯣ ꯔꯣꯅꯥꯜꯗꯣꯒꯤ ꯗꯥꯏ ꯍꯔꯠ ꯐꯦꯟꯗ ꯑꯥꯏꯁꯋꯥꯁ ꯄꯤ ꯊꯅ ꯁꯤꯃꯁꯂ ꯀꯔꯤꯌꯥꯅ ꯌꯥꯝ ꯄꯥꯃꯅꯤ ꯍꯣꯏꯌꯥꯟ ꯍꯣꯏꯌꯥꯟ ꯅꯨꯄꯤꯁꯤꯡ ꯌꯥꯝ ꯄꯥꯝꯃꯤ
ꯎꯝ
ꯕ꯭ꯂꯦꯛ ꯄꯤꯡ ꯕ꯭ꯂꯦꯛ ꯄꯤꯡ ꯕ꯭ꯂꯦꯛ ꯄꯤꯡꯗ ꯀꯅꯥ ꯈ꯭ꯋꯥꯏꯗꯒꯤ ꯐꯖꯒꯦ ꯑꯗꯨꯗꯤ
ꯊꯥꯏꯅꯗꯤ ꯂꯤꯁꯥꯁꯦ ꯌꯥꯝ ꯉꯥꯎꯔꯝꯃꯦ ꯍꯧꯖꯤꯛꯇꯤ ꯂꯤꯁꯥꯁꯦ ꯍꯩꯅꯔꯛꯇ꯭ꯔꯦ
ꯑꯩꯈꯣꯏ ꯑꯁꯃꯥꯏꯗꯤ ꯃꯇꯧꯗ ꯍꯩꯅ ꯂꯣꯏꯁꯤꯟꯕ
ꯍꯣꯏ ꯑꯣꯚꯔ ꯆꯠꯂꯦ ꯌꯥꯝ
ꯑ ꯄꯊ ꯃ ꯃꯥꯟꯇꯥꯗ
ꯍꯣꯏ ꯃꯥꯒꯤ ꯏꯁꯩ ꯑꯃ ꯂꯩ ꯏꯁꯩꯗꯣ
ꯆꯅꯤ ꯆꯅꯤꯁꯨ ꯌꯥꯝ ꯄꯤ ꯀꯁ
ꯅꯤ
ꯌꯥꯝ ꯄꯛꯇ꯭ꯔꯦ ꯃꯥꯥꯖꯨ ꯑꯗꯨ ꯃꯁꯛꯇꯤ ꯐꯖꯩ ꯎꯝ ꯅꯪ ꯗꯤꯜ ꯌꯥꯝꯕ꯭ꯔꯣ
ꯍꯥꯥ
ꯀꯤꯁꯥꯟ ꯑꯗꯣꯖꯤꯅꯤ ꯃꯥꯥꯡꯒ
ꯑꯩꯔꯣ ꯂꯤꯁꯥ ꯃꯥꯂꯦ
ꯑꯗꯨꯗꯤ ꯐꯖꯔꯝꯅꯤ
ꯍꯣꯏ
ꯀꯩꯗꯧꯒꯅꯤ ꯈꯪꯗ꯭ꯔꯦ ꯇꯧꯔꯤꯕ ꯆꯩ
ꯑ ꯑ